ꯍꯥꯂꯣ ꯕꯥꯏ ꯇꯥꯏ ꯇꯥꯏ ꯅꯨꯪꯉꯥꯏꯔꯤ ꯦꯇꯥꯑꯣ ꯅꯥꯪꯗꯤ ꯅꯨꯉꯥꯏꯔꯤꯕꯔꯣ
ꯏꯖ ꯏꯇꯥꯎ ꯅꯨꯉꯥꯏꯔꯤ ꯍꯥꯏꯠꯔꯦ ꯍꯧꯖꯤꯀꯅꯥꯁꯦ ꯅꯨꯪꯉꯥꯏꯠꯔꯗꯤ ꯀꯃꯥꯏꯅꯥ ꯍꯤꯪꯅꯤ ꯅꯨꯪꯉꯥꯏꯅꯕ ꯍꯤꯡꯕ ꯍꯥꯏꯗꯨꯅꯤ
ꯑꯗꯨꯝ ꯅꯨꯡꯉꯥꯏ ꯍꯥꯏꯗꯔ꯭ꯗꯤ ꯐꯖꯕ ꯅꯠꯇꯕꯅꯤꯅ
ꯑꯦꯌꯥꯑꯣꯕꯨ ꯀꯩ ꯀꯩ ꯃꯊꯦꯜ ꯆꯕꯤꯔꯒꯦ ꯉꯁꯤꯒꯤ
ꯎꯟ ꯑꯦꯌꯥꯎ ꯉꯥꯁꯤꯗꯤ ꯊꯦꯟꯁꯤ ꯈꯔꯥ ꯌꯥꯃꯦꯅꯦ ꯃꯊꯦꯟꯁꯦ ꯍꯦꯛꯇꯥ ꯃꯈꯥ ꯃꯈꯥ ꯇꯧꯕꯅꯤꯅꯦ ꯎꯇꯇꯤ ꯊꯣꯪꯒꯦ ꯑꯦꯔꯥꯑꯣ ꯀꯥꯡꯒꯧ ꯑꯃ ꯉꯧꯔꯦ ꯑꯗꯒꯤ ꯉꯥ ꯃꯆꯥ ꯑꯃꯥ ꯌꯥꯑꯣꯔꯦ
ꯎꯟ
ꯌꯣꯡꯆꯥꯛꯇꯣ ꯃꯔꯨ ꯑꯀꯟ ꯑꯀꯟꯕ ꯌꯥꯑꯣꯕꯗꯣ ꯑꯍꯥꯎꯕꯗ ꯎꯁ ꯅꯍꯥꯟ ꯂꯩꯔꯛꯑꯦ ꯕꯥꯖꯔꯗꯒꯤ ꯑꯗꯨꯗꯩꯩ ꯑꯗꯨꯒꯥ ꯇꯧꯔꯥ ꯉꯑꯁꯤꯗꯤ ꯎꯗ ꯐꯖꯅꯥ ꯐꯨ
ꯍꯧꯅꯦ ꯁꯔꯥꯃꯤꯅꯥ ꯑꯈꯣꯏꯁꯨ ꯉꯁꯤꯗꯤ ꯆꯝꯊꯣꯡ ꯑꯃ ꯁꯧꯒꯔ꯭ꯤ ꯆꯝꯊꯣꯟ ꯑꯃꯥ ꯊꯣꯉꯏ ꯑꯗꯨꯒꯥ ꯉꯥ ꯑꯃꯥ ꯌꯥꯑꯣꯔꯦ ꯑꯗꯣ ꯃꯣꯃꯦ ꯃꯦꯟꯂꯦ
ꯎꯁ ꯑꯗꯨꯁꯨ ꯍꯥꯎꯕꯅꯤ ꯏꯇꯥꯎ ꯎꯝ ꯑꯗꯨꯁꯨ ꯌꯥꯝ ꯊꯤꯅ ꯍꯥꯎ ꯌꯥꯝ ꯊꯤꯅ ꯍꯧꯖꯤꯛꯀꯤ ꯃꯇꯝ ꯆꯥꯟꯅꯕ ꯏꯟꯁꯥꯡꯅꯤ ꯏꯇꯥꯎ
ꯃꯥꯅꯦ ꯃꯥꯅꯦ
ꯏꯇꯥꯎ ꯑꯗꯨꯅꯦ ꯍꯥꯏꯖ ꯋꯥꯅꯦ ꯑꯗꯣ ꯑꯈꯣꯏ ꯏꯄꯥ ꯏꯄꯨꯅ ꯊꯣꯡꯉꯝꯕ ꯑꯈꯣꯏ ꯎꯇꯤ ꯒꯥꯏꯁꯦ ꯁꯤꯁꯦ ꯀꯩꯅꯣꯌꯥꯝ ꯇꯧ ꯍꯥꯏ ꯑꯩꯗꯤ ꯌꯥꯝ ꯄꯥꯝꯃꯦꯕ ꯑꯈꯣꯏꯒꯤ ꯑꯈꯣꯏ ꯍꯥꯟꯅꯒꯤ ꯑꯈꯣꯏꯒꯤ ꯑꯈꯣꯏꯒꯤ ꯑꯩꯈꯣꯏꯒꯤ ꯑꯣꯏꯕ ꯆꯤꯟꯖꯥꯛꯁꯦ ꯈꯣꯏꯒꯤ ꯁꯝꯅ ꯍꯥꯏꯔꯕꯗ ꯉꯔꯤꯒꯨꯝꯕ ꯑꯈꯣꯏ ꯑꯗꯒꯤ ꯎꯠꯇꯤꯒꯨꯝꯕ ꯆꯒꯨꯝꯕꯁꯦ ꯌꯥꯝ ꯄꯥꯃꯦꯕ ꯃꯣꯏ ꯃꯄꯥꯟ ꯂꯝꯒꯤ ꯀꯔꯤ ꯀꯔꯥꯡ ꯊꯥꯎ ꯃꯌꯥꯝ ꯌꯥꯝꯌꯥꯝ ꯍꯥꯞ ꯄꯤ ꯑꯗꯨꯗ ꯑꯁꯤꯟꯕꯤ ꯑꯌꯥꯛꯄꯤꯗꯣ ꯑꯗꯨꯗꯤ ꯑꯩ ꯍꯩꯅꯗꯦꯕ
ꯁꯥ ꯀꯥꯟꯅꯅꯤ ꯃꯅꯥ ꯃꯁꯤꯡꯒꯨꯝꯕ ꯎꯝ ꯁꯤꯅ ꯌꯥꯝ ꯐꯕꯅꯤꯗ ꯁꯤꯟꯒꯨꯝꯕ ꯑꯁꯤꯟꯕꯒꯨꯝꯕ ꯀꯣ ꯁꯥꯒꯟꯗꯤ ꯌꯥꯝ ꯄꯛꯅꯕ ꯊꯥꯎꯁꯤꯗꯤ ꯑꯗꯨꯝ ꯇꯣꯏꯅ ꯆꯥꯕ ꯐꯠꯇꯕꯅꯤꯅꯀꯣ ꯑꯗꯨꯒꯨꯝꯕ ꯀꯩꯁꯨ ꯀꯥꯏꯗꯦꯕ
ꯃꯥꯅꯤ ꯂꯥꯏꯅꯥ ꯇꯤꯟꯅꯥ ꯂꯥꯏꯅꯥ ꯇꯤꯟꯅꯥ ꯄꯛꯇꯅꯕ ꯑꯆꯝꯕꯒꯨꯝꯕ ꯍꯣꯏ ꯊꯥꯎ ꯍꯥꯏꯁꯤ ꯆꯥꯒꯗꯕꯅꯤ ꯃꯔꯛ ꯃꯔꯛꯇꯀꯣ ꯁꯨꯝ ꯅꯣꯡ ꯐꯥꯠꯇꯣꯛ ꯍꯞꯇꯥ ꯑꯃꯗ ꯑꯃꯨꯛ ꯑꯅꯤ
ꯃꯥꯥꯅꯤ ꯃꯥꯥꯅꯤ ꯆꯥꯒꯗꯕꯅꯤ ꯑꯃꯅꯤ
ꯆꯥꯗ꯭ꯔꯁꯨ ꯃꯤ ꯀꯩꯅꯣ ꯇꯧꯗꯣꯏꯅꯤ ꯀꯩꯅꯣ ꯆꯥꯗ꯭ꯔꯁꯨ ꯃꯤ ꯀꯃꯥꯏꯅ ꯍꯤꯡꯅꯤ ꯍꯥꯥ
ꯃꯥꯅꯤ ꯃꯥꯅꯤ ꯊꯥꯎꯗꯤ ꯑꯗꯨꯝ ꯌꯥꯎꯗ ꯑꯗꯨꯝ ꯂꯩꯔꯝꯃꯦ ꯆꯥꯕꯁꯤ ꯗꯝ
ꯑꯗꯨꯅꯦ ꯑꯁ ꯏꯇꯥꯎ ꯃꯅꯤꯄꯨꯔꯒꯤ ꯑꯩꯅ ꯁꯨꯝ ꯄꯥꯝꯖꯕꯗ ꯁꯨꯝ ꯏꯇꯥꯎ ꯉꯁꯤ ꯆꯤꯟꯖꯥꯛꯀꯤ ꯃꯇꯥꯡꯗ ꯋꯥꯔꯤ ꯁꯥꯟꯅꯁꯤ ꯉꯥꯛꯇꯪ
ꯍꯣꯏ ꯌꯥꯏ ꯌꯥꯏ ꯀꯩꯁꯨ ꯀꯥꯏꯗ
ꯎꯝ ꯍꯥꯏꯗꯤ ꯑꯈꯣꯏꯒꯤ ꯑꯈꯣꯏꯒꯤ ꯑꯈꯣꯏ ꯑꯈꯣꯏꯒꯤ ꯌꯦꯂꯣꯡꯉꯩꯗꯒꯤ ꯂꯩꯔꯛꯄ ꯆꯤꯟꯖꯥꯛ ꯁꯦ ꯁꯝꯅꯔꯦ ꯁꯤꯡꯖꯨ ꯒꯥꯏꯁꯦ ꯁꯤꯡꯖꯨꯁꯤ ꯑꯁ ꯇꯣꯞ ꯇꯣꯞꯄꯤ ꯑꯩꯈꯣꯏ ꯃꯄꯥꯟ ꯂꯝꯒꯤ ꯃꯤꯅꯗ ꯌꯥꯝ ꯄꯥꯝꯕ
ꯃꯥꯅꯤ ꯃꯣꯏꯗꯗꯤ ꯆꯥꯕ ꯐꯪꯕ ꯅꯠꯇ꯭ꯔꯅꯤꯅꯀꯣ
ꯀ ꯌꯥꯝ ꯌꯥꯎꯍꯟꯗꯕꯅꯀꯣ ꯑꯩꯈꯣꯏ ꯆꯝꯇꯛꯅ ꯇꯧꯔꯒꯥ ꯉꯥꯔꯤꯒ ꯌꯥꯝ ꯍꯥꯞꯇꯣꯏꯕꯤꯗꯀꯣ ꯃꯣꯏꯗꯗꯤ ꯑꯩꯈꯣꯏꯒꯤ ꯁꯂꯥꯠꯀꯥ ꯍꯥꯌꯕꯒꯤ ꯇꯨꯄꯦꯇꯥ ꯆꯥꯕ ꯃꯛ ꯌꯥꯝ ꯄꯥꯝꯃꯦꯕ ꯑꯗꯣ ꯅꯍꯥꯟꯋꯥꯏ ꯑꯩꯈꯣꯏꯒꯤ ꯏꯄꯥ ꯏꯄꯨꯅ ꯇꯧꯔꯝꯃꯤꯕ ꯁꯤꯡꯖꯨꯁꯤꯅ ꯑꯃꯨꯛ ꯑꯁ ꯃꯇꯝꯗꯨꯗ ꯇꯧꯔꯝꯃꯤꯕ ꯃꯅꯥ ꯃꯁꯤꯡꯁꯦ ꯃꯈꯟ ꯇꯔꯥ ꯇꯔꯥꯗꯒꯤ ꯇꯥꯗꯕꯤ ꯌꯥꯎꯏꯅꯦꯕ
ꯎꯝ ꯌꯥꯎ ꯌꯥꯎ
ꯍꯥꯏꯗꯤ ꯃꯈꯟ ꯃꯈꯟ ꯀꯔꯤ ꯑꯩꯈꯣꯏꯒꯤ ꯄꯥꯡꯕꯤ ꯁꯤꯁꯨ ꯃꯅꯥꯁꯦ ꯍꯦꯛꯇ ꯃꯈꯟ ꯃꯈꯟ ꯑꯩꯈꯣꯏ ꯐꯥꯎꯕ ꯑꯩꯈꯣꯏꯅ ꯑꯉꯥꯡ ꯑꯣꯏꯔꯤꯉꯩ ꯐꯥꯎꯕ ꯑꯩꯈꯣꯏ ꯏꯄꯨ ꯍꯣꯏꯅ ꯇꯧꯕꯤꯕꯗꯣ ꯑꯗꯨ ꯆꯥꯅ ꯍꯥꯎꯕꯅꯦꯕ
ꯎꯝ ꯍꯣꯏꯣꯏ ꯍꯣꯏ ꯍꯧꯖꯤꯛꯅ ꯑꯃꯨꯛ ꯎꯝ ꯑꯩꯈꯣꯏꯒꯤ ꯃꯤꯃꯤꯒꯨꯝꯕ ꯎꯝ ꯃꯤꯃꯤ ꯁꯤꯡꯖꯨ ꯀꯥꯏꯗ ꯊꯣꯛꯂꯛꯏꯁꯤ ꯑꯅꯧ ꯑꯅꯧꯕ ꯍꯥꯏꯇꯥꯔꯦ ꯁꯤꯖ ꯑꯗꯨꯝ ꯍꯥꯎꯋꯏ ꯎꯝ
ꯂꯩꯁꯥꯕꯤ ꯃꯈꯩꯁꯤꯅ ꯑꯗꯨꯝꯕꯗ ꯆꯥꯒꯅꯦꯕ ꯑꯗꯣ ꯅꯥꯍꯦꯅꯋꯥꯏ ꯂꯩꯁꯥꯕꯤ ꯑꯩꯈꯣꯏꯅ ꯆꯥꯔꯝꯃꯤꯕ ꯀ ꯑꯗꯨꯅ ꯆꯥꯔꯝꯃꯤꯗꯨꯗꯤ ꯍꯥꯏꯗꯤ ꯀꯔꯤꯒꯨꯝꯕꯅꯦꯕ ꯑꯩꯈꯣꯏꯒꯤ ꯍꯋꯥꯏ ꯃꯪꯒꯟꯒꯁꯤ ꯉꯧꯊꯣꯀꯥꯒꯥ ꯁꯨ ꯁꯨꯒꯥꯏꯔꯒ ꯐꯖꯅ ꯊꯣꯏꯗꯤꯡꯉ ꯍꯥꯞꯄꯒ ꯕꯦꯁꯣꯟꯒ ꯍꯥꯞꯄꯒꯥ ꯀꯦ ꯆꯥꯕꯗꯣ ꯑ ꯍꯥꯎꯕꯅꯦꯕ ꯏꯇꯥꯎꯅꯁꯨ ꯑꯄꯥꯝꯕ ꯆꯤꯟꯖꯥꯛ ꯑꯃ ꯂꯩꯔꯝꯅꯤ ꯑꯩꯈꯣꯏ ꯊꯥꯏꯅꯉꯩꯒꯤ ꯑꯩꯈꯣꯏ ꯏꯄꯥ ꯏꯄꯨꯟ ꯊꯝ ꯑꯗꯨꯒꯤ ꯃꯔꯝꯗ ꯈꯔ ꯍꯥꯏꯕꯤꯌꯨꯅꯦ ꯏꯇꯥꯎ ꯍꯧꯖꯤꯛꯁꯨꯥꯝꯕꯗꯣ ꯑꯩꯗꯤ ꯁꯤꯡꯖꯨꯁꯦ ꯌꯥꯝ ꯄꯥꯝꯃꯦꯕ ꯑꯩ
ꯎꯝ ꯄꯥꯝꯃꯦ ꯏꯇꯥꯎ ꯑꯣꯏ ꯏꯇꯥꯎꯅ ꯑꯩꯁꯨ ꯄꯥꯝꯃꯦ ꯏꯇꯥꯎꯅ ꯍꯥꯏꯕ ꯎꯇꯤꯗꯣ ꯎꯠꯇꯤꯗꯨ ꯑꯩ ꯌꯥꯝ ꯄꯥꯝꯃꯦꯕꯥ ꯑꯩꯈꯣꯏꯗꯤ ꯑꯗꯨꯝ ꯑꯩꯈꯣꯏꯒꯤ ꯏꯄꯥ ꯏꯄꯨꯅ ꯂꯩꯔꯤꯉꯩꯗ ꯑꯗꯨ ꯇꯣꯏꯅ ꯆꯥꯔꯝꯃꯦꯕꯀꯣ ꯑꯩꯈꯣꯏꯒꯤ ꯑꯩꯈꯣꯏꯒꯤ ꯏꯕꯨꯗꯧ ꯑꯩꯈꯣꯌꯒꯤ ꯑꯦꯄꯨꯍꯥꯏ ꯇꯥꯏꯅꯦ ꯃꯥꯅ ꯂꯩꯉꯩ ꯃꯇꯝꯗ ꯎꯇꯤꯁꯦ ꯑꯗꯨꯝ ꯆꯥꯝꯃꯤ ꯄꯥꯝꯕ꯭ꯔ ꯌꯥꯝ ꯍꯥꯎꯏ ꯃꯥꯅ ꯇꯧꯕꯗꯣ ꯁꯦꯝꯕ ꯁꯥꯕ ꯌꯥꯝ ꯍꯩꯌꯦꯑꯕ ꯃꯥ ꯀꯣ ꯁꯨꯇꯤꯁꯦ ꯑꯗꯨꯝ ꯇꯧꯔꯝꯃꯤ ꯑꯗꯒꯤ ꯁꯤꯡꯖꯨꯁꯨ ꯍꯣꯏ ꯃꯔꯛ ꯃꯔꯛꯇ ꯌꯥꯎꯋꯦ ꯌꯥꯎꯕꯗꯤ ꯌꯥꯎꯗꯕꯗꯤ ꯅꯠꯇꯕ ꯑꯗꯒꯤ ꯎꯇꯤ ꯑꯃ ꯇꯧꯔꯒ ꯑꯗꯒꯤ ꯑꯩꯈꯣꯏ ꯕꯥꯄꯣꯔ ꯑꯃ ꯇꯥꯎꯕ ꯀꯣ ꯁꯤꯡꯖꯨ ꯑꯃ ꯈꯤꯇꯪ ꯁꯨꯔꯕ ꯑꯗꯨꯃꯥꯏꯅ ꯇꯧꯔꯒ ꯑꯝ ꯆꯥꯔꯝꯃꯦ
ꯍꯣꯋꯦ ꯄꯥ ꯄꯥꯐꯣꯔꯁꯨ ꯎꯝ
ꯎꯝ
ꯏꯇꯥꯎꯗꯤ ꯆꯒꯦꯝ ꯏꯇꯥꯎꯗꯤ ꯑꯈꯣꯏꯒꯤ ꯍꯋꯥꯏꯖꯥꯔ ꯆꯒꯦꯝꯄꯣꯝꯕꯗꯨꯗꯤ ꯀꯌꯥ ꯍꯩꯅꯕ꯭ꯔꯣ ꯍꯩꯅꯗꯕꯢꯔꯣ ꯀꯃꯥꯏ ꯇꯧꯒꯦ
ꯑꯥ ꯆꯒꯦꯝꯄꯣꯝꯕꯁꯤ ꯑꯩꯗꯤ ꯍꯩꯅꯩꯌꯦꯕꯀꯣꯑꯗꯣ ꯑꯈꯣꯏꯒꯤ ꯏꯃꯨꯡꯗ ꯁꯨꯝ ꯍꯩꯅꯗꯕ ꯃꯤꯁꯨ ꯌꯥꯎꯋꯦ ꯍꯥꯏꯇꯥꯔꯦ ꯑꯗꯨꯅ ꯑꯗꯨꯝ ꯆꯥꯗ꯭ꯔꯦ ꯍꯥꯏꯇꯥꯔꯦ꯫ ꯆꯒꯦꯝꯄꯣꯝꯕ ꯁꯤꯅ ꯑꯃꯨꯛ ꯆꯥꯕꯨꯗꯤ ꯆꯥꯕ ꯀꯣ ꯑꯗꯣ ꯇꯣꯏꯅꯗꯤ ꯆꯥꯗ꯭ꯔꯦ ꯆꯒꯦꯝꯄꯣꯝꯕꯁꯤꯗꯤ
ꯎꯝ ꯃꯥꯅꯤ ꯆꯒꯦꯝꯄꯣꯝꯕ ꯁꯤꯗꯤ ꯑꯈꯣꯏꯒꯤ ꯃꯆꯥꯛ ꯃꯊꯨꯝꯁꯨ ꯌꯥꯝ ꯆꯥꯕ ꯍꯥꯎꯅ ꯇꯧꯒꯦ ꯍꯥꯏ ꯇꯥꯗꯤ ꯀꯣ ꯑꯗꯨꯒ ꯍꯧꯖꯤꯛ ꯀꯥꯂꯦꯟ ꯃꯇꯝꯗꯗꯤ ꯑꯃꯨꯛ ꯆꯥꯕ ꯑꯈꯣꯏ ꯏꯪꯊꯝꯊꯥ ꯇꯝꯁꯤꯅ ꯍꯥꯎꯋꯦꯕ ꯆꯒꯦꯝ ꯁꯤꯗꯤ ꯎꯝ ꯀꯥꯂꯦꯟꯗꯗꯤ ꯁꯥꯒꯠꯀꯥꯟꯗꯗꯤ ꯍꯥꯏꯗꯤ ꯄꯛꯅꯗꯦꯕ ꯆꯒꯦꯝꯁꯦ ꯑꯈꯣꯏ ꯍꯋꯥꯏꯖꯥꯔ ꯅꯨꯡꯖꯥꯔꯁꯦ ꯃꯅꯝꯁꯦ ꯍꯦꯛꯇ ꯊꯩꯒꯜꯂꯦꯕ ꯎꯝ ꯑꯁ ꯆꯒꯦꯝꯒꯤ ꯏꯪꯊꯝꯊꯥꯗ ꯑꯈꯣꯏꯒꯤ ꯉꯥ ꯑꯀꯪꯕ ꯑꯌꯥꯏꯕꯁꯦ ꯑꯈꯣꯏꯒꯤ ꯃꯌꯥꯝ ꯐꯖ ꯐꯖꯕ ꯑꯀꯪꯕ ꯍꯥꯞꯄꯒ ꯍꯋꯥꯏꯖꯥꯔ ꯗꯨꯒ ꯇꯧꯔꯒ ꯐꯥꯖꯅ ꯇꯧꯔ ꯆꯒꯦꯝ ꯊꯣꯡꯕꯗꯨꯗꯤ ꯏꯃꯥꯏ ꯆꯥꯛ ꯄꯨꯈꯝ ꯑꯃꯅꯤ ꯆꯥꯕꯅꯦ
ꯑꯥ ꯗꯣ ꯅꯤꯡꯊꯝꯊꯥꯗꯗꯤ ꯑꯗꯨꯝ ꯆꯥꯕ ꯌꯥꯔ ꯆꯤꯟꯖꯥꯛꯁꯦ ꯑꯗꯨꯝ ꯑꯈꯣꯏ ꯍꯪꯒꯥꯝ ꯒꯨꯝꯕꯁꯦ ꯀꯣ ꯌꯥꯝ ꯄꯥꯝꯃꯦ ꯑꯩꯈꯣꯏꯁꯨ ꯍꯪꯒꯥꯝ ꯒꯨꯝꯕ ꯑꯗꯒꯤ ꯎꯝ ꯂꯩꯗꯅ ꯍꯋꯥꯏꯊ꯭ꯔꯥꯛ ꯀꯨꯝꯕ ꯀꯣ ꯑꯗꯨꯝ ꯄꯥꯟꯕ ꯆꯤꯟꯖꯥꯛ ꯑꯐꯕ ꯍꯥꯏꯇꯥꯔꯦ ꯀꯥꯟꯅꯕ ꯑꯈꯣꯏꯒꯤ ꯏꯁꯥꯗ
ꯎꯝ꯫
ꯑꯗꯒꯤ ꯈꯣꯡꯗ꯭ꯔꯨꯝꯒꯨꯝꯕ ꯀꯣ ꯌꯥꯝ ꯄꯥꯝꯃꯤ ꯃꯥꯏꯔꯦꯟꯒꯨꯝꯕꯁꯦ
ꯎꯝ ꯃꯥꯏꯔꯦꯟꯗꯤ ꯍꯨꯖꯤꯛꯀꯥꯟꯖꯤ ꯊꯣꯛꯄꯃꯈꯛ ꯑꯩ ꯉꯔꯥꯡ ꯕꯖꯥꯔꯗꯒꯤ
ꯎꯝ ꯍꯣꯏ ꯍꯣꯏ ꯊꯣꯛꯄꯨꯗꯤ ꯊꯣꯛꯑꯦ ꯑꯪ ꯑꯗꯣ ꯈꯔ ꯇꯥꯡꯉꯤ ꯍꯥꯏꯇꯥꯔꯦ ꯍꯧꯖꯤꯛ ꯁꯤꯗꯣ ꯈꯤꯇꯪ ꯋꯥꯠꯂꯤ ꯃꯇꯝ ꯃꯣꯏꯒꯤ ꯀꯩꯅꯣ ꯇꯧꯗꯧꯕ
ꯎꯝ- ꯎꯝ- ꯑꯗꯨꯅꯦ ꯑꯁ ꯑꯗꯣ ꯑꯁ ꯍꯧꯖꯤꯛꯀꯥꯟꯖꯦ ꯌꯣꯡꯆꯥꯛ ꯆꯥꯛꯅ ꯌꯣꯡꯆꯥꯛ ꯃꯔꯨꯖꯤ ꯈꯝꯕ ꯂꯧꯁꯤꯟꯕ ꯉꯝꯗꯕ ꯀꯃꯥꯏ ꯇꯧꯏꯅꯣ ꯏꯇꯥꯎꯒꯤ ꯂꯣꯟꯗꯨꯕꯣ ꯌꯣꯡꯆꯥꯛ ꯏꯇꯥꯎ ꯐꯪꯉꯦꯕ ꯀꯃꯥꯏ ꯀꯃꯥꯏ ꯇꯧꯒꯦ
ꯎꯝ- ꯐꯪꯉꯦ ꯍꯥꯏꯇꯥꯔꯦ ꯐꯪꯕ ꯍꯥꯏꯖꯦ ꯁꯨꯃꯥꯏ ꯇꯧꯕꯅꯤ ꯏꯇꯥꯎ ꯍꯥꯟꯅ ꯑꯗꯨꯝ ꯂꯤꯖꯤꯜꯂꯒ ꯑꯈꯣꯏ ꯊꯝꯕ ꯍꯥꯏꯇꯥꯔꯦꯅꯦ ꯑꯈꯣ ꯑꯩꯈꯣꯏꯒꯤꯗꯤ ꯑꯗꯨꯝ ꯌꯣꯡꯆꯥꯛꯁꯦ ꯋꯥꯠꯇ꯭ꯔꯦꯕꯀꯣ ꯆꯥꯡꯁꯦ ꯑꯗꯨꯝ ꯄꯥꯝꯅꯤꯅ ꯑꯈꯣꯏꯒꯤ ꯇꯥꯕ ꯉꯝꯗꯕ ꯑꯗꯨꯝ ꯌꯣꯡꯆꯥꯛꯁꯦ ꯑꯗꯨꯝ ꯃꯌꯥꯝ ꯃꯌꯥꯝ ꯂꯧꯔꯒ ꯑꯝ ꯊꯝꯖꯤꯜꯍꯧꯕ ꯍꯥꯏꯇꯥꯔꯦ ꯏꯔꯒ ꯑꯗꯨꯝ ꯊꯝꯖꯤꯜꯂꯦ ꯑꯗꯨꯃꯥꯏ ꯑꯗꯨꯝ ꯆꯥꯕ ꯏꯔꯣꯟꯕ ꯈꯔ ꯆꯥ ꯑꯗꯒꯤ ꯁꯤꯡꯖꯨꯗ ꯈꯔ ꯍꯥꯞ ꯀꯥꯡꯍꯧ ꯈꯔ ꯆꯥ ꯑꯝ ꯇꯧ ꯇꯧꯔꯦ ꯍꯥꯏ ꯇꯥꯔꯦ
ꯅꯨꯡꯉꯥꯏ ꯑꯗꯨꯅꯤꯅꯦ ꯌꯣꯡꯆꯥꯛꯁꯤ ꯑꯈꯣꯏꯖꯨ ꯄꯥꯝꯃꯤ ꯃꯤ ꯈꯔꯅꯗꯤ ꯄꯥꯝ
ꯎꯝ ꯃꯥꯟꯅꯤ ꯄꯥꯝꯗꯕꯁꯨ ꯌꯥꯎꯔꯤ ꯄꯣꯠꯅꯤꯗ ꯑꯩꯗꯤ
ꯑꯩꯗꯤ ꯌꯣꯡꯆꯥꯛꯁꯤ ꯑꯗꯨꯝ ꯆꯥꯅꯤꯡꯉꯤ ꯍꯥꯏꯇꯥꯏ ꯑꯗꯨꯕꯣ ꯍꯨꯖꯤꯛ ꯈꯥꯡꯉꯤꯖꯦ ꯎꯟꯗꯒ ꯊꯝꯃꯒ ꯀꯣ ꯏꯪꯍꯜꯂꯒ ꯇꯣꯛꯑꯣ ꯊꯝꯃꯒ ꯀꯨꯏꯅ ꯁ ꯆꯠꯂꯝꯃꯁ ꯌꯥꯝ ꯂꯩꯕ ꯃꯥꯜꯂꯤꯅꯦ ꯑꯩꯅ ꯈꯜꯂꯤꯁꯤ ꯀꯣ ꯐꯝꯃꯒ ꯊꯧꯕꯗꯨ ꯎꯝ ꯑꯗꯨꯅꯤꯅꯦ ꯍꯦꯟꯊꯧ ꯆꯥꯕꯒꯤ ꯆꯤꯟꯖꯥꯛ ꯍꯥꯏꯔꯨꯔꯒ ꯆꯥꯛꯄꯨ ꯂꯥꯝꯈꯠꯂꯛꯑꯦꯕꯣ ꯏꯇꯥꯎ ꯑꯩꯗꯤ ꯆꯥꯕꯕꯁꯤ ꯌꯥꯝ ꯄꯥꯝꯖꯕ ꯆꯥꯔꯤꯒꯩ ꯄꯦꯟꯗꯦꯕ ꯅꯨꯃꯤꯗꯥꯡꯋꯥꯏꯔꯝ ꯅꯨꯡꯊꯤꯜ ꯌꯧꯕꯗ ꯍꯣꯏꯀꯣ ꯀꯩꯅꯣꯝ ꯀꯩꯅꯣꯝꯃ ꯍꯩ ꯃꯦꯠꯇ ꯑꯣꯏꯔꯣ
ꯍꯣꯏ ꯎꯝ ꯑꯗꯩ ꯍꯧꯖꯤꯛꯀꯥꯟꯁꯦ ꯎꯝ ꯍꯣꯏ ꯍꯣꯏ ꯍꯧꯖꯤꯛꯀꯥꯟꯁꯦ ꯑꯩꯈꯣꯏꯒꯤ ꯍꯩꯈꯥꯒꯨꯝꯕꯁꯤ ꯌꯥꯝ ꯑꯩꯈꯣꯏ ꯀꯩꯅꯣ ꯇꯧꯔꯦ ꯍꯥꯏꯇꯥꯔꯦ ꯆꯥꯕꯗ ꯑꯩꯈꯣꯏꯒꯤ ꯀꯥꯂꯦꯟ ꯌꯧꯛꯄꯅꯤꯅ ꯆꯥꯕꯗ ꯌꯥꯝ ꯍꯥꯎꯕ ꯃꯇꯝꯗꯣ ꯑꯣꯏꯔꯦꯕ ꯑꯩꯈꯣꯏꯒꯤ ꯃꯦꯠꯂꯒ ꯁꯥꯥꯕ ꯑꯀꯥꯁ ꯁꯤ ꯑꯩꯈꯣꯏ ꯁꯨꯒꯥꯏꯔꯒ ꯐꯖꯅ ꯨꯁꯨꯡ ꯊꯨꯝ ꯃꯣꯔꯣꯛ ꯐꯖꯅ ꯍꯥꯞ ꯍꯥꯞꯄꯒ ꯑꯩꯈꯣꯏꯒꯤ ꯃꯆꯟ ꯁꯨꯅ ꯍꯥꯞꯄꯒ ꯑꯩꯈꯣꯏ ꯆꯥꯕ ꯍꯥꯏ ꯇꯥꯛꯑꯦ ꯑꯗꯨꯝ ꯍꯥꯎꯋꯦ ꯑꯗꯨꯗꯒꯤ ꯎꯝ
ꯎꯝ ꯑꯗꯨꯅꯤꯅꯦ ꯇꯧꯔꯤꯁꯦ
ꯎꯍꯩ ꯋꯥꯍꯩ ꯁꯤ ꯑꯗꯨꯝ ꯑꯗꯩ ꯍꯩꯀꯨꯒꯨꯝꯕꯗꯤ ꯑꯩꯈꯣꯏꯒꯤ ꯍꯧꯖꯤꯛ ꯑꯃꯨꯛ ꯍꯩ ꯀꯨ ꯃꯇꯝꯁꯤꯗꯤ ꯑꯃꯨꯛ ꯑꯣꯏꯗ꯭ꯔꯤꯕꯅꯀꯣ ꯆꯥꯗꯤ ꯌꯥꯝ ꯆꯥꯅꯤꯡꯕ ꯍꯩꯀꯨꯁꯤ ꯃꯇꯝꯗꯤ ꯑꯃꯨꯛ ꯈꯤꯇꯪ ꯋꯥꯠꯂꯤ ꯍꯧꯖꯤꯛ ꯑꯃꯨꯛ ꯇꯥꯡꯕ ꯊꯣꯛꯄꯗꯤ ꯊꯣꯛ ꯄ ꯑꯗꯨꯒ ꯇꯥꯡꯕ ꯍꯥꯏꯇꯥꯔꯦꯅꯦ
ꯎꯝ
ꯀꯩꯅꯣ ꯇꯧꯕ ꯇꯥꯡꯅ ꯐꯪꯕ ꯍꯩꯀꯨꯁꯦ ꯄꯥꯝꯗꯤ ꯌꯥꯝ ꯄꯥꯝꯃꯦ ꯍꯩꯀꯨꯁꯤ ꯑꯩꯁꯨ
ꯎꯝ ꯑꯗꯨꯅꯤꯅꯦ ꯍꯩꯀꯨꯁꯦ ꯏꯁ ꯃꯤ ꯐꯕꯩ ꯍꯥꯏꯅꯩꯅꯤꯅꯦ ꯚꯤꯇꯥꯃꯤꯟ ꯌꯥꯝ ꯂꯩꯕꯤ ꯚꯤꯇꯥꯃꯤꯟ ꯌꯥꯝꯌꯥꯝ ꯐꯪꯉꯦ ꯑꯩꯈꯣꯏꯒꯤ ꯚꯤꯇꯥꯃꯤꯟ ꯍꯧꯕꯗꯒꯤ ꯂꯣꯏ ꯍꯎꯦ ꯍꯥꯏꯅꯔꯤꯅꯤ ꯃꯤꯅ ꯄꯤ ꯄꯤꯛꯑꯁꯨ ꯍꯦꯛꯣꯏꯅꯤꯉꯦꯍꯦꯔꯀꯣ ꯃꯒꯨꯟꯗꯨꯣ ꯌꯥꯝ ꯌꯥꯎꯕꯒꯤ
ꯁꯦꯝ ꯑꯃꯒ ꯍꯩꯀꯨ ꯑꯍꯨꯝꯒ ꯑꯩꯈꯣꯏꯒꯤ ꯚꯤꯇꯥꯃꯤꯟ ꯃꯥꯟꯅꯩꯗ ꯍꯥꯏꯅꯔꯤꯗꯣ ꯑꯩꯈꯣꯏꯒꯤ ꯑꯗꯨꯅ ꯑꯗꯨ ꯆꯨꯝꯗꯤ ꯆꯨꯝꯕꯖꯥꯠꯅꯤ
ꯑꯗꯨꯅꯤ ꯇꯧꯔꯤꯁꯤ ꯃꯤꯑꯣꯏꯕ ꯑꯃ ꯑꯣꯏꯅ ꯑꯣꯏꯅꯤꯅ ꯆꯥꯗꯕꯁꯨ ꯌꯥꯥꯗꯕꯅꯤꯅꯀꯣ ꯑꯌꯨꯀꯤꯁꯨ ꯀꯔꯤ ꯆꯅꯤ ꯁꯨꯝ ꯇꯧ ꯅꯨꯃꯤꯗꯥꯡ ꯆꯨꯝ ꯆꯥꯅꯕ ꯁꯤꯟ ꯆꯥꯔꯕ ꯆꯤꯟꯖꯥꯛꯁꯦ ꯃꯈꯟ ꯃꯈꯟ ꯇꯧꯔꯦꯀꯣ ꯕꯣꯔꯥ ꯇꯧꯔꯒ ꯑꯩꯈꯣꯏꯒꯤ ꯀꯩꯅꯣꯃ ꯀꯣꯕꯤ ꯁꯥꯀꯃ ꯇꯧꯔꯛ ꯕꯣꯔꯥ ꯑꯣ ꯆꯥꯁꯨ ꯍꯥꯎꯋꯦꯕ
ꯀꯣꯕꯤ ꯆꯥꯁꯨ ꯍꯥꯎꯅꯤ ꯀꯨꯏꯅ ꯆꯥꯗꯕ
ꯃꯥꯅꯤ ꯃꯥꯅꯤ ꯏꯆꯥꯎꯒꯤ ꯅꯨꯃꯤꯗꯥꯡ ꯀꯔꯤ ꯏꯟꯁꯥꯡ ꯇꯧꯒꯦ ꯀꯅꯂꯦ
ꯑꯩꯈꯣꯏꯒꯤꯗꯤ ꯃꯤꯗꯥꯡꯁꯤ ꯑꯗꯨꯝ ꯑꯩꯈꯣꯏꯒꯤ ꯀꯩꯅꯣ ꯑꯣꯏꯅ ꯑꯩꯈꯣꯏꯒꯤ ꯁꯧꯒ꯭ꯔꯤ ꯑꯣꯏꯅ ꯑꯗꯨꯝ ꯊꯣꯡꯉꯅꯤ ꯑꯗ ꯍꯥꯏꯔꯦ ꯍꯥꯏꯗꯤ ꯁꯧꯒꯔ꯭ꯤꯁꯤ ꯑꯗꯨꯝ ꯀꯩꯅꯣ ꯇꯧꯕꯅꯤꯅ ꯀꯥꯂꯦꯟꯅꯤꯅ ꯀꯩꯅꯣꯝ ꯑꯃ ꯇꯧꯔꯒ ꯃꯣꯔꯣꯛ ꯑꯃ ꯃꯦꯠꯂꯒꯀꯣ ꯁꯨꯃꯥꯏꯅ ꯆꯥꯔꯅꯤꯅ ꯍꯥꯏ
ꯑꯩꯁꯨ ꯉꯁꯥꯏ ꯑꯌꯨꯛꯇꯨ ꯃꯌꯥꯝ ꯆꯠꯂꯨꯨꯔꯃꯤꯅ ꯉ ꯅꯨꯃꯤꯗꯥꯡꯗꯤ ꯈꯔ ꯀꯟꯇ꯭ꯔꯣꯜ ꯃꯆꯥ ꯑꯩꯈꯣꯏ ꯈꯥꯃꯦꯟ ꯑꯁꯤꯟꯕꯒꯨꯝꯕꯔꯥ ꯀꯩꯅꯣ ꯑꯃꯀꯣ ꯑꯩꯈꯣꯏ ꯈꯥꯃꯦꯟ ꯑꯁꯤꯟꯕ ꯃꯆꯥ ꯃꯆꯥꯗꯣ ꯃꯍꯤꯗ‌ꯣ ꯂꯥꯡꯇꯛꯅ ꯇꯧꯔ ꯆꯥꯕ
ꯈꯤꯗꯪ ꯍꯟꯗꯅ ꯆꯥꯕ ꯐꯩ ꯅꯨꯡꯗꯥꯡꯗꯤ ꯅꯨꯡꯅꯥꯡꯗꯤꯃꯨꯛ
ꯎꯝ ꯐꯔꯦ ꯐꯔꯦ ꯇꯥꯎ ꯅꯣꯡꯃ ꯋꯥꯔꯤ ꯁꯥꯟꯅꯔꯁꯤ ꯉꯁꯤꯒꯤꯗꯤ ꯊꯝꯃꯒꯦ ꯏꯇꯥꯎ ꯃꯔꯨꯞ ꯑꯣꯀꯦ ꯑꯣꯀꯦ ꯅꯨꯡꯉꯥꯏꯔ ꯅꯨꯡꯉꯥꯏꯔꯣ ꯅꯨꯡꯉꯥꯏꯔꯣ